ꯍꯜꯂꯣ
ꯆꯥꯛꯆꯔꯕ꯭ꯔꯣ ꯏꯅꯥꯎꯅꯨꯄꯥ
ꯀꯔꯤ ꯏꯅꯥꯎꯅꯨꯄꯥ ꯊꯥꯖꯤꯜꯂꯗꯅ
ꯌꯥꯔꯦ ꯉꯔꯥꯡꯒꯤ ꯉꯥꯈꯍꯥ ꯅꯕꯨ ꯀꯔꯤ ꯏꯟꯁꯥꯡ ꯆꯥꯕ꯭ꯔꯣ
ꯉꯁꯤꯗꯤ ꯑ ꯀꯣꯕꯤ
ꯑꯩꯁ ꯅꯪ ꯃꯥꯟꯕ ꯆꯥꯏꯅꯦ
ꯀꯣꯕꯤ ꯈꯛꯇ ꯆꯥꯕ꯭ꯔꯣ
ꯀꯣꯕꯤꯒ ꯀꯩꯅꯣ ꯃꯤꯡ ꯃꯤꯡꯒ ꯑꯃꯨꯛ ꯀꯥꯎ ꯀꯥꯎꯈꯔ‌ꯦ
ꯃꯤꯡ ꯀꯥꯎꯕ ꯌꯦꯟꯁꯥꯡ ꯆꯥꯔꯒ ꯅꯥꯊꯤ ꯆꯦꯠꯀꯅꯤꯀꯣ ꯅꯪ
ꯑꫭ ꯍꯨꯖꯤꯛꯇꯤ ꯏꯪꯉ‌ꯦꯍꯦ
ꯏꯪꯗ꯭ꯔꯗꯤ ꯅꯨꯡꯗꯥꯡꯅꯤꯅ ꯀꯩꯅꯣ ꯅꯨꯡꯁꯥ ꯊꯣꯛꯇꯦꯍꯦ ꯀꯔꯤꯅꫭ ꯕꫭꯜ ꯌꯦꯡꯒꯦꯔꯣ
ꯍꯥꯥ
ꯕꯣꯜ ꯌꯦꯡꯒꯦꯔꯣ
ꯑꯁ ꯕꯣꯜ ꯌꯦꯡꯉꯦ ꯉꯁꯤꯗꯤ ꯁꯣꯏꯗ꯭ꯔꯦ
ꯉꯁꯤ ꯌꯦꯡꯂꯔꯣꯏꯗ꯭ꯔꯣ
ꯔꯤꯐ꯭ꯔꯦꯁꯃꯦꯟ ꯔꯤꯐ꯭ꯔꯦꯁꯃꯦꯟ ꯂꯣꯏ ꯌꯨꯝꯗ ꯍꯧꯖꯤꯛ ꯊꯝꯃꯝꯃꯒ ꯕꫭꯜ ꯌ‌ꯦꯡ ꯉꯥꯏꯔꯤꯅꯤ
ꯑꯦ ꯅꯪ ꯀꯔꯤ ꯇꯤꯝꯕꯨ ꯁꯄꯣꯔꯠ ꯇꯧꯒꯦꯔꯥ
ꯐ꯭ꯔꯥꯟꯁꯇ
ꯆꯞ ꯃꯥꯟꯅꯩꯅꯦ ꯀꯔꯤꯔꯥ ꯅꯪ ꯅꯣꯔꯋꯦꯗ ꯇꯧꯋꯣ
ꯆꯠꯂꯣ ꯍꯦ
ꯑꯩ ꯐ꯭ꯔꯥꯟꯁ ꯇꯧꯒꯅꯤ ꯅꯪ ꯅꯣꯔꯋꯦꯗ ꯇꯧꯔꫭ ꯀꯔꯤꯔꯥ
ꯇꯧꯅꯤꯡꯉꯒ ꯇꯧꯒꯅꯤ ꯇꯧꯅꯤꯡꯗ꯭ꯔꯒ ꯇꯣꯛꯑꯅꯤ
ꯅꯆ‌ꯦꯒ ꯄꯨꯟꯕ ꯍꯅꯗ‌ꯦ ꯑꯇꯣꯞꯄ ꯊꯤꯝꯗꯥ ꯆꯠꯂꯣ
ꯆꯩ ꯌꯥꯝ ꯆꯥꯅꯤꯡꯕ ꯃꯥꯜꯂꯦ ꯅꯣꯢꯁꯦ
ꯆꯩꯁꯤ ꯀꯃꯥꯏ ꯆꯥꯒꯦꯔ ꯑꯝꯇ ꯄ꯭ꯔꯦꯛꯇꯤꯀꯦꯜ ꯚꯤꯗꯤꯑꯣ ꯑꯃ ꯇꯧꯔꯒ ꯊꯥꯔꯛꯑꯣ ꯍꯣꯖꯤꯛ ꯑꯩꯉꯣꯟꯗ
ꯑꯥ
ꯄ꯭ꯔꯦꯛꯇꯤꯀꯦꯜ ꯚꯤꯗꯤꯑꯣ ꯊꯥꯔꯛꯑꯣ ꯅꯪ ꯆꯩ ꯆꯥꯕꯒꯤ ꯑꯩꯗꯨ ꯀꯃꯥꯢ ꯆꯥꯕ꯭ꯔ
ꯊꯔꯛꯀꯦ ꯊꯔꯛꯀꯦ
ꯗꯨꯅꯤ
ꯀꯩ ꯏꯟꯁꯥꯡ ꯆꯥꯔꯒꯦ ꯅꯪꯗꯤ
ꯑꯩ ꯑꯩ ꯏꯟꯁꯥꯡꯔꯣ ꯉꯁꯤꯁꯦ ꯍꯥꯎꯕ ꯆꯥꯏꯅꯦ ꯀꯩꯅꯣ
ꯑꯁ ꯑꯩꯉꯣꯟꯗꯁꯨ ꯀꯧꯒꯗꯕꯅꯤꯅꯦ
ꯌꯥꯝ ꯆꯥꯏ ꯍꯥꯏꯕ ꯀꯧꯅꯤꯡꯗꯕ ꯗꯨꯒꯤ
ꯏꯟꯁꯥꯡ ꯍꯥꯎꯕ ꯆꯥꯕꯕꯨ ꯅꯪ ꯑꯩ ꯆꯥꯢꯌꯦ ꯂꯥꯛꯑꯣ ꯍꯥꯏꯒꯗ꯭ꯔꯣ ꯂꯣꯟ ꯆꯥꯗꯕꯅꯦ
ꯌꯥꯏꯅꯦ ꯅꯪꯒꯤ ꯀꯣꯛꯇ
ꯎꯝ ꯃꯤꯅ ꯄꯥꯛ ꯐꯪꯅꯗꯕ ꯀꯣꯛꯅꯦ ꯑꯩ ꯀꯣꯛꯁꯦ ꯌꯥꯝꯅ ꯀꯩ ꯍꯥꯢꯁꯤꯔ ꯃꯥꯂꯦꯝꯗ ꯈ꯭ꯋꯥꯏꯗꯒꯤ ꯇꯣꯞ ꯇꯣꯞꯄ ꯀꯣꯛꯅꯦ ꯉꯈꯣ ꯅꯪ ꯀꯅꯥ ꯀꯅꯥ ꯕꯣꯜ ꯌꯦꯡꯒꯦꯔꯥ
ꯑꯁ ꯃꯤ ꯌꯥꯝꯃꯦ ꯈꯣꯏ ꯁꯥꯏꯒ
ꯍꯥꯏ ꯍꯥꯏ ꯁꯤꯡꯖꯨꯒꯨꯝꯕ ꯔꯤꯐ꯭ꯔꯦꯁꯃꯦꯟ ꯀꯔꯤ ꯀꯔꯤ ꯍꯣꯠꯅꯈ꯭ꯔꯕ꯭ꯔꯥ
ꯁꯤꯡꯖꯨꯅꯦ ꯗꯨꯒ ꯍꯩꯅꯧꯅꯦ ꯏꯁꯄꯥꯏꯁꯤꯁꯅꯦ ꯑꯗꯨꯒ ꯀꯣꯛꯅꯦ
ꯌꯥꯃꯤꯍꯦ ꯑꯣ ꯅꯪ ꯅꯨꯄꯤ ꯊꯤꯈ꯭ꯔꯦꯀꯣ
ꯑꯥ
ꯑꯣ ꯇꯥꯗꯤ ꯇꯥꯕꯒꯨꯝ ꯇꯩꯕ ꯑꯗꯨ ꯁꯤꯌꯣꯔ ꯇꯧꯗꯕ
ꯅꯪ ꯅꯅꯥꯎꯅꯨꯄꯤ ꯑꯥ ꯕꯦꯡꯒ꯭ꯂꯣꯔꯗ ꯂꯩꯕꯗꯣ ꯃꯅꯥ ꯀꯩ ꯍꯥꯏꯒꯦꯕ ꯀꯥꯎꯊꯣꯛꯒ꯭ꯔꯦ ꯀ꯭ꯔꯤꯒꯤꯔꯥ ꯑꯥ ꯕꯦꯡꯒ꯭ꯂꯣꯔꯗ ꯂꯩꯕꯗꯣ ꯃꯥꯅ ꯑꯔꯛꯇꯤ ꯍꯥꯏꯕꯒꯨꯝ ꯇꯧꯕ꯭ꯔꯥ ꯇꯣ ꯑꯩꯗꯣ ꯁꯤꯌꯣꯔ ꯑꯣꯏꯗꯕ ꯀꯥꯎꯕ꯭ꯔꯥ ꯀꯥꯎꯗꯕ꯭ꯔꯥ ꯍꯥꯢꯕꯗꯣ ꯎꯝ ꯃꯥ ꯑꯉꯥꯡꯗꯤ ꯂꯩꯈ꯭ꯔꯕ꯭ꯔꯣ
ꯑꯃ ꯂꯩꯔꯦ ꯅꯨꯄꯥ
ꯋꯥꯎ ꯊꯥꯔꯛꯑꯣ ꯋꯥꯆꯦꯞꯇ ꯍꯣꯔꯦꯟ ꯍꯧꯖꯤꯛ ꯊꯥꯔꯛꯒꯅꯣ ꯍꯣꯔꯦꯟ ꯊꯥꯔꯛꯑꯣ
ꯍꯣꯏ ꯍꯣꯏ
ꯑꯉꯥꯡ ꯃꯥꯟꯕ꯭ꯔꯥ
ꯈꯪꯗꯦ ꯑꯗꯨꯕꯨꯗꯤ
ꯍꯥ
ꯃꯄꯥ ꯑꯃ ꯑꯣꯏꯔꯒ ꯃꯆꯥꯥꯒꯤ ꯃꯁꯥꯛ ꯀꯅꯥ ꯁꯦꯞ ꯃꯥꯜꯂꯦ ꯑꯗꯥ ꯃꯥꯜꯂꯦ ꯍꯥꯏꯗꯤ ꯈꯪꯗꯦ
ꯅꯪ ꯍꯣꯔꯦꯟ ꯌꯦꯡꯉꯒ ꯍꯥ
ꯈꯨꯟꯗ ꯂꯩꯇꯦꯕ
ꯎꯝ ꯀꯣꯇꯥꯔꯥꯏꯒꯤ ꯅꯪꯒꯤ ꯌꯥꯝꯃ
ꯑꯁ ꯈꯨꯟꯗꯗꯤ ꯏꯃꯥ ꯏꯄꯥꯗꯤ ꯂꯩꯕ ꯅꯨꯡꯉꯥꯏꯔꯝꯈꯤꯔꯣꯏꯍꯦ ꯃꯥ ꯃꯁꯨ ꯅꯨꯄꯥ ꯎꯗꯕꯒꯤ
ꯃꯣꯏ ꯃ ꯃꯃꯥꯒ ꯃꯣꯏ ꯂꯩꯕꯅꯦ
ꯑꯣ ꯍꯨꯝꯗ
ꯎꯝ
ꯑꯣ ꯑꯣ ꯑꯣ ꯑꯗꯨꯗꯤ ꯌꯝ ꯐꯩ ꯑꯩꯗꯤ ꯅꯪꯅ ꯑꯈꯣꯏ ꯁꯥꯏꯒ ꯍꯥꯏꯕꯒꯤ ꯑꯧ ꯑꯉꯥꯡꯗꯣ ꯑꯥ ꯈꯨꯟꯗ ꯊꯝꯕ
ꯅꯟꯗꯦ ꯁꯨꯝ ꯐꯥꯒꯤ ꯇꯧꯕꯅꯦꯍꯦ ꯑꯩꯈꯣꯏ ꯏꯅꯥꯎꯅꯨ ꯋꯥꯒꯢ ꯑꯩꯈꯣꯏ ꯏꯌꯥꯝꯕꯒ ꯌꯦꯡꯗꯣꯏꯅꯦ
ꯑꯣ ꯑꯣ ꯈꯨꯟꯗ ꯃꯣꯏ ꯄꯨꯂꯞ ꯂꯩꯔꯗꯤ ꯐꯩꯌꯦ ꯅꯠꯇ꯭ꯔꯒ ꯅꯣꯏ ꯑꯗꯨꯝ ꯁꯤ ꯀ꯭ꯋꯥꯇꯔꯗ ꯂꯩꯔꯔꯤ ꯏꯃꯥ ꯏꯄꯥꯗꯣ ꯂꯩꯕ ꯅꯨꯡꯉꯥꯏꯔꯣꯏ ꯍꯥꯏꯅꯤꯗ
ꯎꯝ
ꯃꯣꯏꯁꯨ ꯂꯥꯎ ꯆꯠꯂꯒ ꯋꯥꯔꯁꯨ ꯃꯁꯨ ꯎꯔꯗꯤ ꯌꯥꯝ ꯅꯨꯡꯉꯥꯏꯒꯦꯅ ꯍꯥꯏ ꯍꯅꯨꯕꯤꯒꯤꯗ ꯂꯣ ꯍꯥꯎꯔꯦ ꯇꯨꯅꯤꯗ ꯐꯥꯒꯤ ꯐꯥꯒꯤ ꯑꯁꯦꯡꯕꯅꯤꯍꯦ ꯑꯉꯥꯡ ꯊꯨꯅ ꯄꯣꯛꯀꯅꯨ ꯒꯦꯞ ꯌꯥꯝ ꯌꯥꯝ ꯂꯩꯔꯒ ꯄꯣꯛꯎ ꯅꯣꯡ ꯅꯨꯡꯉꯅꯨ ꯅꯨ ꯅꯣꯏ ꯅꯪ ꯁꯥꯏꯒ ꯕꯥꯅꯤ ꯑꯗꯨꯝ ꯂꯩꯁꯥꯕꯤ ꯂꯩꯁꯥꯕ ꯑꯗꯨꯝ ꯁꯥꯎ ꯅꯨꯡꯉꯥꯏꯅ
ꯁꯥꯒꯦ ꯁꯥꯒꯦ
ꯃꯃꯤꯡ ꯀ꯭ꯔꯤ ꯀꯧꯕꯔꯀꯣ ꯍꯦ ꯍꯥꯏ ꯍꯥꯏ ꯍꯥꯢꯕ ꯌꯥꯗꯦ
ꯍ ꯍ ꯍ ꯍ
ꯀꯥꯎꯋꯤꯅꯦ ꯀꯣꯛꯁꯦ ꯁꯟꯊꯤ ꯍꯥꯟꯕ ꯀꯣꯛ ꯑꯣꯏꯕꯒꯤ ꯁꯨꯛꯌꯥ ꯌꯥꯗ꯭ꯔꯦ ꯎꯐ ꯑꯩꯒꯤ ꯒꯦꯁꯁꯦ ꯈꯔ ꯂꯤꯛ ꯑꯣꯏꯕꯒ ꯊꯤ ꯃꯅꯝ ꯅꯝꯃꯦ ꯎꯐ
ꯑꯁ ꯚꯦꯔꯥꯅꯤꯍꯦ ꯅꯪꯖꯨ
ꯑꯗꯨꯅꯦ ꯒ꯭ꯌꯥꯁꯁꯨꯨ ꯊꯤꯅ ꯁꯦꯝꯕꯒꯤꯅ ꯊꯤꯒꯤ ꯄꯋꯥꯔ ꯂꯧꯋꯤꯅ
ꯑ
ꯍꯨꯐ
ꯖꯥꯠ ꯖꯥꯠ ꯅꯤꯍꯦ
ꯑꯗꯨꯒꯤ ꯈꯔ ꯂꯤꯛ ꯑꯣꯢꯕ ꯃꯅꯝꯕ ꯂꯣꯢꯔꯦ ꯂꯣꯢꯔꯦ ꯒꯦꯁ ꯃꯅꯝ
ꯑꯩꯒꯤ ꯏꯅꯥꯎꯅꯨꯄꯤꯗꯣ ꯅꯣꯏꯗ ꯂꯥꯛꯀꯦ ꯍꯥꯏꯕ꯭ꯔꯣ
ꯈꯪꯗꯦ ꯖꯔ꯭ꯁꯃꯥꯁꯀꯤ ꯂꯥꯛꯑꯣ ꯍꯥꯏꯕꯅꯦ ꯃꯥ ꯍꯣꯂꯤꯗꯦ ꯂꯩꯇ꯭ꯔꯗꯤ ꯂꯥꯛꯄ ꯌꯥꯔꯣꯏ ꯅꯍꯥꯟ ꯂꯥꯁ ꯢꯌꯥꯔꯗꯨꯁꯨ ꯂꯥꯛꯑꯣ ꯍꯥꯏꯕꯅꯦ ꯂꯥꯛꯇꯦ ꯏꯝꯐꯥꯜꯗ ꯈꯔ ꯂꯥꯛꯑꯦ ꯏꯆꯦ ꯐꯤꯌꯣꯕꯤꯒꯤ ꯃꯆꯥ ꯅꯥꯏꯌꯦꯗꯅ
ꯎꯝ
ꯑꯗꯨꯝ ꯃꯇꯝꯗ ꯂꯥꯛꯑꯒꯦ ꯑꯩꯒꯤ ꯔꯦꯟꯇ ꯏꯕꯥꯟꯅꯤ ꯂꯩꯃꯤꯟꯅ ꯑꯗꯨꯝ ꯀꯣꯏꯕ ꯆꯠꯂꯦ ꯑꯗꯨꯒ ꯑꯃꯨꯛ ꯍꯟꯈꯤꯝꯅꯦ ꯃꯥꯗꯣ
ꯎꯝ ꯎꯝ
ꯈꯪꯗ꯭ꯔꯦ꯫ ꯑꯣ ꯑꯗꯨ ꯏꯆꯦ ꯐ꯭ꯌꯣꯕꯤꯒꯤ ꯃꯆꯥꯗꯣ ꯈꯔ ꯐꯈ꯭ꯔꯕ꯭ꯔꯥ꯫
ꯑꯩ ꯍꯧꯖꯤꯛꯕꯨꯗꯤ ꯈꯪ ꯍꯪꯗ꯭ꯔꯤꯌꯦ꯫
ꯑꯩ ꯀ꯭ꯔꯤꯔꯥ ꯅꯆꯦ ꯃꯆꯥ ꯅꯥꯔꯒ꯫ ꯃꯥꯒꯤ ꯑꯅꯥꯕꯗꯣ ꯈꯔ ꯂꯨꯕꯅꯦ ꯑꯗꯨꯒꯤ ꯀꯃꯥꯏꯅ ꯇꯧꯕ꯭ꯔꯥ ꯐꯥꯔꯒ ꯂꯩꯕ꯭ꯔꯥ ꯐꯥꯗ ꯌꯨꯅꯤꯡꯕ ꯃꯥꯒꯤꯗꯣ ꯕ꯭ꯂꯗ ꯀꯦꯟꯁꯔ ꯑꯣꯏꯕꯅꯦ꯫
ꯎꯝ ꯑꯗꯨ ꯍꯥꯏꯔꯤꯅꯦ
ꯑꯗꯨꯒꯤ ꯑꯩꯁꯨ ꯅꯪꯒꯤ ꯅꯅꯥꯎꯅꯨꯄꯤꯗ ꯍꯪꯁꯨ ꯍꯪꯕꯤꯗ꯭ꯔꯦ ꯍꯟꯗꯛꯁꯦ꯫ ꯃꯥꯅ ꯃꯔꯣꯟ ꯑꯃ ꯕꯤꯖꯤ ꯑꯣꯏꯕꯅꯦ꯫
ꯈ꯭ꯔ ꯐꯕ꯭ꯔ ꯐꯗ ꯁꯤ ꯅꯛꯄꯅꯤ ꯃꯣꯏꯗꯣ ꯑꯁꯤ ꯑꯩꯒꯤ ꯑꯩ ꯂꯩꯕ ꯃꯐꯝꯗ ꯈꯔ ꯅꯛꯂꯒ ꯂꯩ ꯍꯥꯏꯕꯅꯤ꯫
ꯑꯣ꯫
ꯄꯥꯛꯁꯨ ꯎꯗꯦ꯫ ꯀꯦꯟ ꯇꯥꯗ꯭ꯔꯦ
ꯈꯪꯗ꯭ꯔꯦ ꯃꯤꯑꯣꯏꯕ ꯍꯥꯏꯕꯁꯦ꯫
ꯍꯣꯏ꯫ ꯗꯨꯅꯦ ꯑꯗꯨꯅꯦ꯫ ꯉꯥꯏꯈꯣ ꯅꯪ ꯅꯆꯥꯗꯣ ꯆꯍꯤ ꯀꯌꯥ ꯁꯨꯈ꯭ꯔꯕ꯭ꯔꯥ ꯆꯥꯎꯔꯝꯒꯅꯤꯀꯣ꯫
ꯆꯥꯎꯔꯦ ꯑꯁ ꯄꯥꯈꯪ ꯐꯥꯔꯦ꯫
ꯆꯍꯤ ꯀꯌꯥ ꯁꯨꯈ꯭ꯔꯒꯦ꯫
ꯆꯍꯤ ꯑꯍꯨꯝ꯫
ꯑꯣ ꯑꯩꯁ ꯆꯥꯎꯔꯝꯅꯤꯍꯦ ꯂꯝꯍꯦꯟꯕ ꯀ꯭ꯔꯤ ꯍꯥꯏꯁꯦꯔꯥ
ꯅꯣꯇꯤ ꯑꯣꯏꯕ ꯃꯇꯝꯗꯣ ꯂꯥꯛꯈ꯭ꯔꯦꯅꯦ꯫
ꯑ ꯊ꯭ꯔꯤ ꯊ꯭ꯔꯤ ꯏꯌ꯭ꯔꯁ ꯔꯟꯅꯤꯡ ꯀꯣ꯫
ꯑꯣ ꯑꯣ꯫
ꯃꯆꯤꯟꯗꯤ ꯑꯁ
ꯃꯃꯥ ꯃꯃꯥ ꯂꯧꯕ꯭ꯔꯥ꯫
ꯈꯪꯗꯦꯅꯦ ꯍꯧꯔꯦꯟ ꯊꯥꯔꯛꯀꯦ
ꯍꯣꯏ ꯊꯔꯛꯑꯣ ꯍꯣꯔꯦꯟ ꯌꯦꯡꯒꯦ꯫ ꯑꯗꯨꯝ ꯈꯨꯟꯗ ꯑꯗꯨꯝ ꯂꯩꯔꯕ꯭ꯔꯥ ꯃꯃꯥꯒ ꯃꯆꯥꯗꯤ ꯀꯔꯤꯁꯨ ꯇꯧꯗꯕꯤꯗ꯫
ꯎꯝ ꯃꯥ ꯈꯨꯟꯗꯒꯤ ꯊꯥꯗꯣꯛ ꯊꯥꯗꯣꯛꯄ ꯌꯥꯗꯦ ꯃꯥ ꯊꯕꯛ ꯑꯃ ꯀꯩꯅꯣ ꯇꯧꯕꯒꯤꯀꯣ꯫
ꯑꯣ ꯈꯨꯟꯒꯤꯔꯣ ꯀꯔꯤ ꯊꯕꯛꯔꯥ ꯑꯣꯖꯥ ꯇꯧꯕ꯭ꯔꯥ꯫
ꯑꯣꯖꯥꯃꯛꯗꯤ ꯅꯠꯇꯦ꯫
ꯀꯔꯤꯔꯥ꯫
ꯍꯥꯥ꯫
ꯇꯣꯂꯣꯞ ꯆꯥꯕ ꯊꯕꯛ ꯇꯧꯕ꯭ꯔꯣ꯫ ꯑꯣ
ꯀꯩꯕ
ꯇꯣꯂꯣꯞꯇꯤ ꯆꯥꯔꯝꯒꯅꯤꯍꯦ ꯊꯥꯗꯣꯛꯄ ꯊꯕꯛ ꯑꯣꯏꯔꯗꯤ
ꯈꯣꯟꯊꯗꯣꯛ ꯍꯣꯏ ꯌꯥꯗꯕ ꯊꯕꯛ ꯂꯩꯥꯕꯗꯤ ꯌꯥꯝ ꯐꯕꯅꯦ ꯀ꯭ꯂꯥꯁ ꯀꯥꯎꯈꯔꯕ꯭ꯔ ꯏꯆꯥ ꯅꯨꯄꯥꯗꯣ ꯏꯁ꯭ꯀꯨꯜ ꯀ
ꯎꯝ ꯎꯝ ꯈꯨ ꯀꯥꯔꯦ
ꯑꯦ ꯃꯥꯜꯂꯦꯀꯣ
ꯑꯁ ꯑꯩꯈꯣꯏ ꯑꯩꯈꯣꯏ
ꯑꯩꯗꯤ ꯃꯤ ꯑꯣꯏꯗꯕꯅꯤꯅ ꯃꯤ ꯀꯩꯅꯣ ꯑꯣꯏꯗꯕꯅꯤꯅ
ꯃꯤ ꯑꯣꯏꯅꯕ ꯁꯦꯝꯒꯦ ꯍꯣꯏ ꯍꯣꯏ ꯁꯦꯝꯈꯥꯏꯌꯨ
ꯐꯒꯤ ꯇꯧꯕꯅꯦꯍꯦ
ꯀ꯭ꯂꯥꯁ ꯀꯌꯥ ꯀꯥꯈ꯭ꯔꯕ꯭ꯔꯥꯗꯣ
ꯍꯥꯥ
ꯀ꯭ꯂꯥꯁ ꯀꯌꯥ ꯀꯥꯈ꯭ꯔꯕ꯭ꯔꯥ
ꯀꯅꯥ
ꯅꯤꯁꯥꯗꯣ
ꯅꯖꯔꯤ ꯅꯖꯔꯤ
ꯑꯣ ꯑꯣ ꯃꯥ ꯀꯗꯥꯏꯗ ꯇꯝꯕ꯭ꯔ ꯈꯨꯟꯗ ꯇꯝꯕ꯭ꯔ
ꯈꯨꯟꯗꯅꯦ ꯈꯨꯟꯗꯅꯦ ꯍꯣꯏ ꯃꯥꯗꯤ ꯀꯩꯅꯣꯗ ꯍꯩ ꯃꯄꯥꯟꯗꯀꯣ ꯌꯥꯝ ꯀꯩꯅꯣ ꯇꯧꯋꯦꯕ
ꯑꯣ ꯑꯣ ꯍꯟꯗꯛ ꯉꯟꯗꯤ ꯉꯟꯂꯤ ꯍꯣꯏ ꯑꯉꯥꯡꯒꯤ ꯑꯃ ꯑꯣꯏꯗꯤ ꯉꯜꯂꯤꯍꯦ ꯍꯧꯖꯤꯛ ꯃꯄꯥꯟ ꯊꯣꯛꯅꯤꯡꯉꯥꯏ ꯇꯨꯝꯗꯣ ꯅꯛꯔ ꯅꯛꯄ ꯃꯐꯝꯗ ꯂꯩꯔꯒ ꯇꯝꯕꯅ ꯐꯩ ꯃꯇꯝꯅ ꯃꯇꯝ ꯐꯠꯇꯕꯅꯦ ꯃꯄꯥꯟ ꯊꯣꯛꯈ꯭ꯔꯒ ꯏꯔꯥꯡ ꯊꯣꯛꯑꯗꯤ ꯂꯣꯏꯔꯦꯗꯅ
ꯃꯃꯥꯒ ꯂꯥꯞꯊꯣꯛꯀꯗꯕꯗꯣ ꯈꯔ ꯀꯩꯅꯣ ꯇꯧꯕꯒꯤ
ꯍꯣꯏ ꯍꯣꯏ ꯍꯣꯏ ꯍꯣꯏ ꯑꯗꯨꯅꯤ ꯑꯗꯣ ꯉꯁꯤꯒꯤꯗꯃꯛꯀꯤꯗꯤ ꯃꯪ ꯐꯔꯁꯦ
ꯑꯣꯐꯔꯦ
ꯅꯨꯄꯥ ꯑꯃꯒꯤ ꯗꯦꯂꯣꯛꯇ ꯍꯧꯖꯤꯛ ꯅꯤꯡꯁꯤꯡꯂꯛꯑꯦ ꯑꯗꯨꯒꯤ ꯊꯝꯃꯦꯍꯦ ꯐꯣꯇꯣ ꯊꯥꯔꯛꯑꯣꯀꯣ
ꯍꯣꯏ ꯍꯣꯏ ꯊꯥꯔꯛꯀꯦ ꯍꯣꯏ
ꯎꯝ ꯊꯃꯦ ꯊꯃꯦ
ꯎꯝ